ꯍꯜꯂ ꯑ ꯑꯩ ꯃꯤ ꯉꯥꯏꯕꯗ ꯁꯤꯗꯣꯏꯅꯦ
ꯀꯔꯤꯅꯣꯅꯦ ꯀꯅꯥ ꯉꯥꯏꯅꯣ
ꯌꯥꯏꯌꯦꯅꯕ ꯅꯨꯄꯥ ꯌꯥꯏꯌꯦꯕ
ꯑꯣ ꯅꯪ ꯅꯪꯒꯤꯗꯣ ꯂꯧꯊꯣꯛꯄ ꯌꯥꯔꯦꯀꯣ
ꯎꯊꯣꯛꯄ ꯌꯥꯗ꯭ꯔꯤ ꯃꯈꯥꯒꯤꯗꯤ ꯍꯣꯅꯤ ꯃꯊꯪꯒꯤꯗꯤ ꯂꯧꯊꯣꯛꯑꯦꯅ ꯃꯊꯪꯒꯤꯗꯤ ꯂꯧꯊꯣꯛꯑꯦꯅ
ꯀꯨꯏꯕ
ꯀꯨꯏꯗꯦ ꯀꯨꯏꯗꯦ ꯍꯥꯏꯕꯗꯤꯀꯣ ꯇꯣꯉꯥꯟꯅ ꯇꯞꯅ ꯇꯧꯋꯤꯗꯅ ꯑꯃꯨꯛ ꯃꯈꯥꯒꯤꯗꯤ
ꯑꯣ ꯊꯥ ꯀꯌꯥ ꯁꯨꯔꯒꯦ ꯃꯈꯥꯒꯤꯗꯣ
ꯆꯍꯤꯍꯤ ꯑꯕꯗꯤ ꯍꯥꯏꯔꯦ
ꯑꯗꯨꯗꯤ
ꯑꯗꯨ ꯑꯩꯗꯣ ꯅꯍꯥꯟꯗꯣ ꯁꯠꯇꯣꯛꯇꯕ ꯑꯗꯨꯒꯤ ꯁꯠꯇꯣꯛꯇꯕꯒꯤ ꯍꯧꯖꯤꯛ ꯑꯃꯨꯛ ꯀꯩꯅꯣꯝꯇ ꯁꯠꯇꯣꯛꯑꯒ ꯇꯧꯕ ꯑꯃꯨꯛ ꯑꯗꯨꯒꯤꯅꯦ ꯃꯇꯝ ꯆꯪꯉ ꯑꯗꯨꯗꯣ ꯅꯠꯇ꯭ꯔꯗꯤ ꯅ ꯍꯥꯟꯅ ꯂꯣꯏꯔꯝꯗꯣꯏꯅꯦ ꯑꯩꯅ ꯍꯩ ꯄꯁꯗꯅ ꯌꯥꯗ ꯁꯠꯇꯣꯛꯇꯕꯤ ꯗ ꯑꯗꯨꯝ ꯇꯧꯒꯦꯅ ꯈꯟꯕ ꯑꯗꯨ ꯌꯥꯔꯝꯗ꯭ꯔꯕ
ꯑ ꯑꯩꯗꯤ ꯑꯃꯨꯛꯀ ꯍꯥꯞ
ꯑꯅꯤꯈ꯭ꯔꯦ ꯑꯄꯣ ꯇꯥꯏꯗꯤꯗꯅꯥ
ꯄꯩꯁꯥꯅꯤ
ꯑꯗꯨꯅꯦ ꯄꯩꯁꯥ ꯌꯥꯝꯗꯕ ꯆꯗꯣꯏꯅꯦꯕ
ꯇ
ꯑꯩꯗꯣ ꯉꯍꯥꯛꯇꯪ ꯇꯨꯝꯊꯣꯛꯎꯔꯦ ꯃꯤ ꯃꯌꯥꯝ ꯉꯥꯏꯔ ꯂꯩꯑꯦꯕ ꯑꯗꯣ ꯑꯩꯁꯨ ꯇꯨꯝꯅꯤꯡꯃꯟꯕꯒꯤ ꯎꯄꯥꯏ ꯂꯩꯇꯦ ꯐꯝꯃꯒ ꯇꯨꯝꯃꯦ ꯑꯗꯨꯒ ꯍꯤꯞꯁꯨ ꯍꯤꯞꯄꯦ ꯃꯤ ꯐꯛ ꯐ ꯐꯥꯎ ꯂꯩꯗ꯭ꯔ ꯀꯥꯟꯁꯩꯗ ꯍꯦꯄꯒ
ꯅꯪ ꯅꯨꯡꯗꯥꯡ ꯇꯨꯝꯗ ꯕꯣꯜ ꯌꯦꯡꯈ꯭ꯔꯣ
ꯌꯦꯗꯤ ꯉꯔꯥꯡꯗꯤ ꯌꯦꯡꯗ ꯊꯦꯡꯃꯟꯕꯒꯤ ꯄꯨꯡ ꯕꯣꯜ ꯂꯥꯛꯑꯝꯗꯥꯏꯗꯣ ꯑꯩꯗꯣ ꯇꯨꯝꯅꯤꯡꯕ ꯕꯒꯤ ꯇ ꯊꯧꯈꯥꯕ
ꯑꯁ ꯂꯣꯏꯔꯦ ꯂꯣꯏꯔꯦ ꯂꯣꯏꯔꯦ ꯌꯥꯝ ꯐꯖꯩ ꯍꯥꯏ
ꯑꯗꯣ ꯑꯁ ꯑꯩꯗꯣ ꯌꯥꯝ ꯇꯨꯝꯅꯤꯡꯉꯣ ꯍꯧꯖꯤꯛꯁꯨ ꯌꯥꯝ ꯇꯨꯝꯅꯤꯡꯉꯦ
ꯑꯩꯗꯤ ꯕꯣꯜ ꯂꯩꯦ ꯑꯗꯣ ꯈꯪꯉꯝꯃꯗꯤ ꯑꯁ ꯑꯩꯥꯏ ꯊꯕꯛ ꯆꯠꯂꯗꯅꯤ
ꯅꯨꯡꯉꯥꯏꯕ ꯍꯧꯔꯅꯤꯕꯣꯜꯗꯣ ꯃꯟꯗꯦꯗꯒꯤ ꯉꯁꯤꯁꯨ ꯅꯨꯡꯉꯥꯏꯅꯤ ꯑꯩ ꯉꯁꯤꯗꯤ ꯌꯦꯡꯉꯤ
ꯉꯁꯤ ꯀꯅꯥ ꯀꯅꯥ ꯂꯩꯕ꯭ꯔꯣ
ꯏꯃꯅꯕꯤ ꯑꯩꯈꯣꯏꯅ ꯇꯨꯝꯕ ꯂꯥꯛꯑꯣ ꯍꯥꯏꯔ ꯂꯩ ꯑꯁ ꯈꯪꯗꯦ ꯌꯨꯝ ꯆꯠꯂꯒꯦ ꯍꯥꯏꯔꯒ ꯌꯥꯗꯦ
ꯑꯁꯤꯗ ꯂꯦꯛꯑꯣ ꯍꯥꯏꯕ꯭ꯔꯕ
ꯎꯝ ꯑꯗ ꯌꯦ ꯍꯥꯏꯦ
ꯑ ꯅꯉꯥꯏꯀꯣ
ꯑꯣ ꯑꯩꯗꯤ ꯆꯠꯅꯤꯡ ꯆꯕ ꯕꯣꯜ ꯌꯦꯡꯅꯤꯡꯉꯥꯏꯁꯨ ꯂꯩꯔꯕꯝꯅꯤꯅ
ꯀꯅꯥ ꯀꯅꯥ ꯁꯥꯟꯅꯗꯣꯏꯅꯣꯕ ꯃꯁꯤꯁꯦ
ꯏꯁꯄꯦꯟꯒ ꯑꯣꯏꯔ ꯃꯥꯜꯂꯦ ꯑꯦ ꯍꯌꯦꯌꯦꯡꯒꯔꯥ ꯑꯩ ꯃꯥꯔꯗ ꯉꯁꯤꯁꯨ ꯀꯅꯥ ꯀꯅꯥ ꯂꯩꯕ꯭ꯔꯣ ꯈꯪꯗꯦ ꯀꯥꯎꯔꯦ ꯅꯨꯡꯉꯥꯏꯅꯤ ꯉꯁꯤꯁꯨ ꯅꯨꯡꯉꯥꯏꯕ ꯍꯧꯔꯅꯤ
ꯍ ꯑꯩꯅꯣ ꯊꯕꯛ ꯆꯠꯇꯕꯤꯗ ꯁꯨꯇꯤ ꯂꯧꯔꯒ ꯌꯦꯡꯒꯦꯅ ꯈꯜꯂꯝꯕꯅꯦꯕ ꯑꯌꯨꯛꯀꯤ ꯃꯦꯠꯁ ꯇꯣ ꯑꯩꯗꯤ ꯈꯪꯗꯕ ꯄꯨꯡꯗꯣ ꯁꯨꯃꯥꯏꯅ ꯇꯥꯏ ꯍꯥꯏꯕꯗꯣ
ꯑꯥ ꯎ ꯑꯍꯨꯝ ꯃꯈꯥꯏꯗ ꯑꯣꯏꯕ
ꯨꯝ ꯑꯩꯗꯣ ꯊꯕꯛ ꯑꯃꯗ ꯌꯦꯡꯉꯦ ꯇꯧ ꯍꯝꯅꯦꯕ ꯅꯅꯥꯅ ꯊꯥꯔꯄꯗꯣ ꯑꯗꯨꯒꯅꯦ ꯑꯁ ꯁꯨꯡꯇꯣꯛ ꯇꯨꯝꯇ꯭ꯔꯦ ꯑꯃꯁꯤꯅꯀꯣ ꯑꯗꯨꯝ ꯂꯣꯛ ꯈꯨꯔꯒ ꯑꯗꯨꯝ ꯃꯁꯥ ꯄꯥꯏꯕꯤꯌꯣ ꯇ ꯇꯨ ꯇꯧꯕꯤꯌꯣ ꯑ ꯇ ꯇꯧꯕꯤꯌꯣ ꯑꯗꯨꯝ ꯍꯥꯏꯌꯦ
ꯑ
ꯑꯗꯨ ꯑꯩꯩꯅ ꯐꯪꯗ꯭ꯔ ꯍ ꯌꯦꯡꯅꯤꯡꯉꯁꯨ ꯌꯦꯡꯕ ꯐꯪꯗ꯭ꯔꯦ
ꯄꯂꯥꯏꯗꯅꯒꯣ ꯊꯄꯒ ꯍꯥꯏꯁꯤꯗꯤ
ꯑꯁ ꯍꯟꯗꯛ ꯃꯇꯥꯡꯁꯤꯗꯤ ꯅꯨꯡꯗꯥꯡꯗ ꯈꯛꯇ ꯆꯠꯄꯒꯤ ꯁꯛꯁꯦ ꯀꯩ ꯍꯥꯏꯅꯤ ꯄꯨꯔꯥ ꯊꯤꯖꯤꯜꯂꯦ ꯇꯨꯝꯗ꯭ꯔꯕꯅꯤ ꯑꯗꯨꯨꯝ ꯇꯨꯝꯨꯝ ꯎ
ꯑꯣ ꯑꯗꯨ ꯑꯗꯨ ꯎꯝ ꯅꯨꯡꯊꯤꯠꯒꯨꯝꯕꯗꯁꯨ ꯇꯥꯒꯦ ꯍꯥꯏꯔ ꯌꯥꯗꯕ꯭ꯔꯣ
ꯑꯁ ꯇꯥꯒꯦ ꯍꯥꯏꯗ ꯃꯤ ꯂꯩꯇꯕꯅꯤ
ꯑ ꯅꯅꯨꯡꯗꯥ ꯍꯥꯏꯔ ꯇ ꯍꯜꯂ ꯋꯥꯅ
ꯎꯝ ꯑꯗ ꯀꯣꯏꯗꯕꯨꯁꯨꯨꯝ ꯃꯟꯗ ꯃꯣꯏꯗꯣ ꯀꯩ ꯍꯥꯏꯕꯅꯤ ꯀꯨꯏꯅ ꯄꯥꯏꯔꯛꯑꯅ ꯄꯩꯁꯥ ꯂꯩꯇꯦ ꯈꯣꯠꯇꯦ
ꯍꯥꯏꯥꯏꯕ ꯍꯧꯥꯎꯔ
ꯑꯥ
ꯑꯗꯣ ꯑꯃꯔꯣꯝꯗ ꯍꯥꯏ ꯍꯥꯏꯔꯗꯤ ꯅꯨꯡꯉꯥꯏꯇꯦ ꯅꯨꯡꯉꯥꯏꯇꯦ ꯍꯥꯏꯕꯗꯤ ꯃꯣꯏꯗꯣ ꯀ
ꯂꯥꯏꯌꯦꯕ ꯂꯥꯏꯅꯔꯦꯕ ꯃꯣꯏꯗꯣ
ꯑ ꯑꯥ
ꯀꯩꯅꯣ ꯀꯩꯅꯣ ꯀꯩꯅꯣꯗ ꯀꯔꯤꯗꯨꯅꯣ ꯂꯩ ꯍꯥꯏꯅꯦ ꯃꯣꯏꯗꯣ ꯃꯆꯥꯁꯨ ꯑꯅꯤ ꯂꯩ ꯃꯥꯏ ꯅꯨꯄꯥꯗ ꯒꯥꯔꯤ ꯊꯧꯋꯤ ꯍꯥꯏꯌꯦꯕ
ꯑꯥ
ꯃꯥꯟ ꯊꯧꯋꯦ ꯑꯗꯣ ꯄꯩꯁꯥ ꯈꯔ ꯋꯥꯕ ꯃꯥ ꯄꯨꯡ ꯀꯨꯟꯃꯔꯤꯗꯀꯣ
ꯑꯥ
ꯂꯤꯁꯤꯡ ꯑꯃꯒ ꯆꯃꯉꯥꯅꯦꯕ
ꯑꯣ ꯌꯥꯝ ꯀꯤꯅꯦ ꯑꯗꯨꯗꯤꯒꯣ
ꯍ ꯑꯗꯨꯨꯡ ꯄ ꯄꯥꯏ ꯂꯩꯇꯦ
ꯑꯣ ꯍꯥꯏꯕꯗꯤ ꯃꯣꯏꯁꯨ ꯁꯦꯕꯥ ꯇꯧꯅꯤꯉꯥꯏ ꯃꯤ ꯂꯩꯇꯕꯅꯤꯅ ꯎꯄꯥꯏ ꯂꯩꯇꯕꯅꯤ ꯊꯝꯕ ꯑꯣꯏꯔꯝꯅꯦꯕ
ꯃꯥꯥꯡꯉ ꯑꯁ ꯃꯥꯏ ꯅꯨꯄꯤꯗꯨꯁꯨꯀꯣ ꯉꯥꯡꯅꯕ ꯃ ꯌꯥꯃꯏꯗ ꯍꯥꯏ ꯍꯥꯏꯗꯤ ꯍꯦ ꯑꯗꯨꯗꯣ ꯇꯧꯒꯅꯣ ꯑꯗꯨ ꯇꯧꯔꯗꯤ ꯁꯨꯃꯥꯏꯅ ꯇꯧꯒꯅꯤ ꯐꯠꯇꯦ ꯈꯣꯠꯇꯦ ꯂꯣꯛ ꯈꯨꯕ ꯑꯃ ꯑꯣꯏꯔꯣ ꯑꯃ ꯍꯥꯏꯗꯤ ꯐꯅꯤꯡꯉꯥ ꯍꯥꯏꯕꯤꯔꯁꯨ ꯑꯅꯝ ꯀꯜꯂꯒ ꯑꯗꯨꯝ ꯇꯧꯕꯤꯗꯣ ꯇꯧꯋꯦꯕ
ꯑꯥ ꯍꯣꯏ ꯑꯗꯨ ꯍꯣꯏ ꯑꯗꯨ ꯑꯗꯨ ꯍꯣꯏ ꯆꯠꯇ꯭ꯔꯤ ꯐꯥꯎ ꯅꯪ ꯑꯗꯨꯝ ꯁꯤꯟꯅꯗꯣꯏꯔꯕ
ꯑꯗꯨꯝ ꯄꯥꯏꯕꯤꯌꯨ ꯍꯥꯏꯕꯅꯤ ꯑꯗꯣ ꯈꯪꯗꯦ ꯃꯣꯏꯗꯣ ꯂꯩꯔꯛꯇ꯭ꯔꯦ ꯍꯥꯏꯕꯅꯤꯅ ꯑꯩꯈꯣꯏꯁꯨ ꯀꯟꯅ ꯍꯥꯏꯕꯁꯨ ꯌꯥꯗꯦ ꯃꯣꯏꯅ ꯂꯩꯇ꯭ꯔꯦ ꯍꯥꯏꯗꯤꯦ ꯑꯩꯈꯣꯏ ꯇꯨꯃꯤꯟꯅ ꯂꯩꯕ ꯇꯥꯔꯅꯤ ꯃꯣꯏꯅ ꯂꯧꯒꯦ ꯍꯥꯏꯔꯗꯤ ꯑꯗꯨꯝ ꯆꯠꯇꯣꯏꯕ ꯂꯧꯔ ꯂꯩꯒꯦ ꯍꯥꯏꯔꯦ ꯇꯣꯛꯇꯣꯏꯕ
ꯑꯣ ꯐꯂꯥꯏꯗꯤ
ꯄꯂꯩꯇ
ꯍꯪꯗꯦꯗ ꯂꯩꯇꯕ ꯍꯥꯏꯁꯦ
ꯅꯨꯃꯤꯠ ꯃꯉꯥꯅꯤꯒꯤ ꯂꯩꯔꯗꯤ ꯄꯤꯕꯤꯌꯣ ꯍꯥꯏꯔꯒ ꯑꯁ ꯂꯩꯔꯇꯦ ꯍꯥꯏꯍꯧꯋꯦꯕ
ꯑꯣ
ꯎꯝ
ꯎ ꯄꯩꯁꯥꯗꯣ ꯑꯗꯨꯝ ꯃꯆꯤꯠ ꯃꯆꯤꯠ ꯂꯧꯕ ꯌꯥꯕ꯭ꯔꯣ
ꯑꯗꯣ ꯃꯣꯏꯒꯤꯗꯤ ꯃꯆꯦꯠ ꯃꯆꯦꯠ ꯂꯧꯗ꯭ꯔꯦ ꯄꯨꯂꯞ ꯂꯧꯔꯦ ꯄꯩꯁꯥ ꯌꯥꯝ ꯇꯥꯛꯑꯦꯅ ꯈꯜꯂꯦꯕ
ꯑꯥ
ꯆꯤꯠ ꯃꯆꯤꯠ ꯂꯧꯋꯦ ꯃꯉꯥꯅꯤ ꯃꯉꯥꯅꯤ ꯂꯩꯔꯦ
ꯔꯝꯐꯥꯏꯔꯖꯤꯅ ꯑꯩꯗꯣ ꯄꯨꯛ ꯅꯥꯔꯛꯑꯦ꯫
ꯃꯣꯔꯣꯛ ꯆꯥꯔ ꯂꯥꯛꯄꯒꯤ ꯁꯣꯏꯕꯨꯝ ꯆꯥꯏꯌꯦ ꯃꯣꯔꯣꯛꯅꯦ ꯗꯣ ꯑꯗꯨꯒ ꯑꯈꯥꯕ ꯑꯃ ꯆꯥꯏꯌꯦ ꯍꯤꯟꯖꯥꯡꯗꯤ ꯑꯗꯨꯒ ꯉꯔꯥꯡꯒꯤ ꯌꯦꯟ ꯒꯤ ꯃꯅꯨꯡꯁꯥꯒ ꯃꯀꯣꯛ ꯀꯩꯀꯥ ꯊꯣꯡꯕꯗꯣ ꯑꯗꯨꯒꯤ ꯑꯗꯨꯒ ꯆꯥꯕ꯫
ꯃꯤꯗꯤ ꯑꯍꯥꯎ ꯌꯥꯝꯖꯩꯀꯣ꯫
ꯑꯁ ꯆꯥꯗꯦꯗ꯫
ꯈꯔ ꯅꯣꯏꯍꯜꯂꯣ ꯑꯍꯥꯎꯕ ꯑꯩꯁꯨ ꯗꯨꯝ ꯀꯪꯂꯂꯦ꯫
ꯑꯗꯨꯅꯦ ꯑꯗꯨꯝ ꯆꯥꯅꯤꯡꯉꯥꯏ ꯂꯩꯌꯦ ꯆꯥꯕ ꯍꯧꯔꯛꯄꯒꯤꯀꯣ꯫
ꯈꯔ ꯈꯔ ꯈꯔ ꯈꯔ ꯆꯥꯎ ꯅꯠꯇ꯭ꯔꯗꯤ ꯌꯥꯔꯣꯏ ꯅꯁꯥꯗꯣ ꯄꯥꯝꯃꯦ ꯑꯩꯈꯣꯏꯗꯤ ꯆꯥꯔꯁꯨ ꯆꯥꯗ꯭ꯔꯁꯨ ꯑꯃ ꯍꯥꯅꯤ꯫
ꯐꯩꯌꯦ ꯑꯃꯔꯣꯝꯗ ꯑꯩꯖꯨ ꯆꯥꯔꯖꯨ ꯁꯨꯛꯅꯣꯏ ꯅꯣꯏꯗꯕ꯫
ꯑꯁ ꯁꯣꯝꯗꯅ ꯀꯪꯅꯤꯡꯕ ꯂꯣꯏꯔꯦ꯫
ꯑꯁꯤꯕꯨ ꯀꯔꯤꯔꯥ ꯍꯥꯏ꯫
ꯑꯩꯗꯤ ꯍꯧꯒꯠꯄ ꯀꯨꯏꯗꯔ꯭ꯤꯌꯦ꯫
ꯑꯣ ꯅꯪ ꯅꯥꯈꯣꯛꯑꯒ ꯇꯨꯝꯃ ꯂꯩꯌꯦ ꯍꯥꯏꯌꯦ ꯉꯁꯥꯏ ꯅꯅꯥꯎꯅꯨ ꯄꯤꯀꯣꯜ ꯇꯧꯋꯦ ꯏꯕꯥꯅꯤ꯫
ꯋꯥꯃꯟꯕꯒꯤ ꯗꯥꯏꯗꯒꯤ꯫
ꯑꯁ ꯅꯪ ꯈꯨꯇꯨꯝꯗꯨꯗꯤ ꯌꯥꯔꯔꯣꯏ ꯅꯪ ꯑ
ꯃꯥ ꯆꯥꯛ ꯊꯣꯡꯕ ꯑꯃ ꯑꯃ ꯋꯥꯔꯤꯁꯥ ꯑꯩ ꯀꯅꯝꯇ ꯈꯪꯗꯦ ꯋꯥꯃꯟꯕꯒꯤ ꯇꯨꯝꯃꯦꯕ꯫
ꯑꯗꯣ ꯑꯩꯗꯤ ꯅꯪ ꯑꯣꯏꯔꯗꯤꯀꯣ ꯌꯦꯡꯕ ꯌꯥꯔꯔꯣꯢ ꯁꯔꯨ ꯉꯥꯗ ꯂꯩꯔꯅꯤ꯫
ꯑꯁ ꯑꯩꯅ ꯋꯥꯕꯅ ꯂꯣꯏꯅꯤ꯫
ꯎꯝ ꯅꯪ ꯑꯣꯏꯕꯒꯤ ꯅꯣꯏꯔ ꯑꯗꯨꯝ ꯂꯩꯕꯗꯣ ꯅꯣꯏ ꯑꯗꯨꯒꯤꯅꯤ ꯑꯩꯗꯤ ꯅꯨꯄꯤ ꯑꯃꯗꯣ ꯀꯣꯜ ꯇꯧꯕꯤꯌꯣ ꯅꯪꯗꯣ ꯋꯥꯔꯤ ꯁꯥꯟꯅꯑꯣ꯫
ꯊꯕꯛ ꯆꯤꯜꯂꯝꯒꯅꯤꯅ ꯃꯥ ꯊꯕꯛ ꯆꯠꯇꯕ꯭ꯔꯣ?
ꯈꯪꯗꯦ ꯉꯁꯥꯏꯗ ꯑꯩꯉꯣꯟꯗ ꯀꯣꯜ ꯇꯧꯔꯝꯃꯦ ꯋꯥꯔꯤ ꯁꯥꯟꯅꯁꯦꯅ꯫ ꯑꯩꯅ ꯉꯥꯏꯈꯣꯀꯣ ꯑꯩ ꯌꯧꯗ꯭ꯔꯤꯌꯦ ꯃꯐꯝꯗꯣ ꯌꯧꯔꯀꯥꯟꯗ ꯑꯃꯨꯛ ꯍꯥꯏꯔꯛꯀꯦ ꯍꯥꯏꯔꯒ ꯃꯥꯅ ꯍꯣꯏ ꯍꯥꯏꯔꯒ ꯑꯃꯨꯛ ꯉꯁꯥꯏꯗꯣ ꯀꯣꯜ ꯇꯧꯔꯒ ꯑꯃꯨꯛ ꯄꯥꯏꯈꯠꯇ꯭ꯔꯦ꯫
ꯊꯕꯛ ꯆꯤꯟꯕꯩ ꯑꯣꯏꯔꯝꯅꯤ꯫
ꯈꯪꯗꯦ꯫
ꯃꯥꯗꯤ ꯄꯨꯡ ꯃꯔꯤ ꯑꯗꯨꯋꯥꯏꯗ ꯅꯠꯇ꯭ꯔꯣ ꯍꯜꯂꯛꯏꯗꯣ꯫
ꯈꯪꯗꯦ ꯑꯗꯨꯃꯥꯏꯅ ꯑꯣꯏꯔꯝꯅꯦ꯫ ꯑꯃ ꯑꯗꯨ ꯅꯠꯇꯕ ꯅꯨꯄꯤ ꯑꯃꯗꯣ ꯃꯄꯥꯟ ꯂꯝꯗ ꯂꯩꯕ ꯅꯨꯄꯤꯗꯣ꯫
ꯑꯝ ꯑꯗꯨ ꯍꯥꯏꯔ ꯅꯪ ꯊꯣꯡꯅꯕ꯭ꯔꯣ ꯑꯗꯨ ꯅꯨꯄꯤꯗꯣ?
ꯑꯥ
ꯂꯩꯕ ꯅꯨꯡꯉꯥꯏ ꯍꯥꯏꯕ꯭ꯔꯣ?
ꯈꯪꯗꯦ
ꯑꯁ ꯑꯈꯣꯏ ꯑꯈꯣꯏ ꯄꯨꯂꯞ ꯑꯁꯤꯗ ꯂꯩꯕꯅꯦ ꯐꯩꯗ꯫ ꯃꯁꯥ ꯃꯁꯥꯒꯤ ꯂꯣꯏꯅ ꯆꯠꯅꯒꯔꯦ
ꯑꯪ ꯑꯗꯨꯅꯦ ꯍꯥꯟ ꯍꯥꯟꯅ ꯄꯨꯟꯒꯦ ꯍꯥꯏꯕꯒꯤ ꯇꯥꯏꯞꯇꯨꯇ ꯌꯥꯔꯔꯣꯏꯕ ꯍꯧꯖꯤꯛꯇꯤ꯫
ꯑꯗꯨꯅꯦ ꯅꯣꯡ ꯐꯥꯗꯣꯛ ꯄꯨꯟꯁꯦ ꯀꯥꯏ ꯍꯥꯏꯔ ꯀꯥꯟꯗ ꯆꯣꯡꯊꯣꯛꯀꯗꯕꯗꯨ ꯂꯩꯇ꯭ꯔꯦ ꯍꯥꯏꯕ꯫
ꯑꯗꯨꯨꯅꯦ
ꯑꯁ ꯑꯃꯔꯣꯝꯗ ꯍꯥꯏꯔꯦ ꯅꯨꯡꯉꯥꯏꯇꯦꯀꯣ ꯁꯛ ꯃꯥꯏ ꯎꯅꯗꯕꯁꯦ
ꯍꯥ ꯑꯍꯥꯜ ꯑꯣꯢꯁꯤꯜꯂꯛꯑꯗꯤ ꯑꯗꯨꯝ ꯈꯔ ꯈꯔ ꯂꯥꯊꯣꯛꯅꯔꯅꯤ ꯍꯥꯏꯕꯗꯣ ꯑꯗꯨꯅꯤ
ꯑꯁ ꯑꯩꯗꯤ ꯇꯠꯂꯦꯗ ꯑꯗꯨꯗ ꯑꯉꯥꯡ ꯑꯣꯏꯔꯒ ꯑꯗꯨꯝ ꯂꯩꯅꯤꯡꯉꯦꯕ
ꯂꯩꯅꯤꯡꯉꯦ ꯍꯥꯢꯔꯁꯨ
ꯑꯁ ꯑꯉꯥꯡ ꯑꯣꯏꯉꯩꯗꯗꯤ ꯀꯗꯥꯢꯗꯒꯤ ꯑꯃ ꯑꯃꯨꯝ ꯆꯥ ꯑꯃ ꯑꯃꯨꯝ ꯆꯥ
ꯍꯣꯢ ꯑꯗꯨꯅꯦ ꯑꯣ ꯅꯪꯅ ꯀꯣꯏꯕ ꯆꯠꯁꯦ ꯍꯥꯏꯕꯗꯣ ꯑꯗꯣ ꯐꯥꯏꯗꯗꯨꯅꯦ
ꯀꯗꯥꯢꯗ ꯆꯠꯁꯤꯂ
ꯈꯪꯗꯦ ꯃꯐꯝꯗꯤ ꯍꯥ
ꯅꯣꯏꯁꯨ ꯍꯥꯏꯔꯛꯑꯣ ꯍꯥꯏꯗꯤ ꯁꯤꯗ ꯆꯄ ꯀꯅ ꯍꯦꯟꯅ ꯐꯅꯤ ꯑꯩꯗꯤ ꯏꯁꯤꯡ ꯁꯥꯕ ꯆꯠꯅꯤꯡꯉꯦ ꯑꯩꯈꯣꯏꯗ ꯏꯁꯤꯡꯕ ꯁꯨꯡ ꯆꯠ ꯆꯠꯇꯦ
ꯆꯥꯕ ꯑꯗꯣ ꯒꯥꯔꯤ ꯂꯩꯕ ꯃꯤ ꯈꯔ ꯅꯨꯄꯥ ꯈꯔ ꯀꯥꯎꯗ꯭ꯔꯗꯤ ꯌꯥꯔꯣꯏꯕ
ꯑꯗꯨꯔꯣꯝꯗꯁꯨ ꯑꯁꯣꯝ ꯀꯩꯅꯣꯔꯣꯝꯗꯁꯨ ꯌꯥꯏꯅ
ꯑꯁꯤꯔꯣꯝꯗꯗꯤ ꯏꯁꯤꯡ ꯃꯐꯝ ꯅꯨꯡꯉꯥꯏꯕ ꯂꯩꯔꯝꯃꯣꯏ ꯆꯟꯗꯦꯜꯔꯣꯝꯗ ꯏꯁꯤꯡ ꯅꯨꯡꯉꯥꯏꯕ ꯌꯥꯝ ꯂꯩ ꯑꯣ ꯆꯪꯗꯤ ꯆꯪꯍꯟꯗ꯭ꯔꯦ ꯍꯥꯏꯕꯅꯦ ꯑꯃꯗꯤ ꯍꯦꯛ ꯍꯧꯖꯤꯛ ꯆꯠꯅꯕ ꯃꯐꯝꯗ
ꯎ ꯑꯩ ꯑꯁꯤꯒꯤ ꯀꯩꯅꯣꯗꯨꯁꯨ ꯌꯥꯏꯅꯦ ꯄꯣꯠꯁꯦꯝꯐꯝꯒꯤꯗꯣ
ꯑꯣ ꯈꯪꯗꯦ ꯑꯗꯨꯗꯤ
ꯑꯩꯗꯤ ꯑꯗꯨꯗꯤ ꯑꯃꯔꯛ
ꯑꯩ ꯆꯠꯇꯔꯤꯌꯦ
ꯅꯪ ꯁꯨꯡꯆꯠ ꯆꯠꯇ꯭ꯔꯤ
ꯑꯥꯎ
ꯊꯨꯅ ꯆꯠꯅꯤꯡꯉꯥꯏ ꯄ꯭ꯂꯥꯟ ꯇꯧꯔꯁꯦ
ꯎꯝ ꯎꯁꯤ ꯌꯥꯏ ꯍꯣꯏ ꯑꯩꯗꯤ ꯢꯌꯥ ꯌꯥꯏ
ꯑꯗꯨ ꯃꯐꯝꯗꯣ ꯑꯗꯨꯝ ꯅꯨꯡꯉꯥꯏ ꯅꯨꯡꯗꯤ ꯅꯨꯡꯉꯥꯏꯕꯅꯦ ꯆꯪꯕꯒꯤꯗꯣ ꯑꯗꯨꯒ ꯂꯨꯄꯥ ꯆꯍꯨꯝ ꯆꯍꯨꯝ ꯀ ꯂꯧꯈꯤꯕꯅꯦ ꯑꯗꯣ ꯍꯟꯗꯛꯇꯤ ꯈꯔ ꯍꯣꯡꯉꯔꯕ꯭ꯔꯥ ꯈꯪꯗꯦꯀꯣ ꯑꯍꯥꯟꯕ ꯊꯣꯛꯂꯛꯄꯗꯣ ꯑꯗꯨꯀꯥꯟꯗ ꯆꯍꯨꯝ ꯆꯍꯨꯝ ꯑꯣꯏꯕꯅꯦ
ꯑ ꯏꯁꯤꯡꯁꯨ ꯅꯞꯄꯗꯨꯀꯣ ꯑꯁ ꯑꯩꯗꯤ ꯂꯣꯛꯀꯨꯝꯕꯗꯒꯤ ꯅꯨꯡꯉꯥꯏꯌꯦꯅ
ꯂꯣꯛꯀꯤꯗꯤ ꯑꯗꯣ ꯂꯣꯛꯇꯣ ꯑꯁꯤꯋꯥꯗꯤ ꯑꯅꯛꯄꯗꯗꯤ ꯂꯩꯇꯦꯅ
ꯅꯦꯆꯔꯦꯜꯒꯤ ꯊꯣꯛꯄꯗꯣ
ꯑꯗꯨꯗ ꯅꯪꯅ ꯍꯥꯏꯕ ꯖꯒꯥꯗ ꯆꯠꯄ ꯆꯠꯄꯁꯨ ꯆꯠꯄꯗ ꯌꯥꯏꯌꯦ ꯑꯗꯨ ꯌꯦꯡꯉꯣ ꯑꯩꯈꯣꯏ ꯃꯁꯦꯟ ꯒꯥꯔꯤ ꯃꯆꯥꯗꯨ ꯊꯧꯕ ꯍꯥꯏꯔꯗꯤ ꯀꯌꯥꯝꯅ ꯅꯨꯡꯉꯥꯏꯅꯤ ꯑꯦ ꯑꯩꯈꯣꯏ ꯃꯔꯤ ꯑꯩꯈꯣꯏ ꯃꯔꯤ ꯈꯛꯇꯅꯦ ꯑꯁꯤ ꯀꯩꯅꯣꯗ ꯂꯩꯕꯗꯣ ꯑ ꯊꯧꯕ ꯍꯩꯔꯦꯗꯥꯏꯅꯦ
ꯈꯪꯕꯗ ꯍꯥꯏꯔꯦ ꯍꯥꯏꯦ
ꯑꯗꯨꯗ ꯆꯠꯄ ꯌꯥꯏꯅ ꯑꯅꯤ ꯑꯅꯤ ꯄꯥꯔꯒ
ꯎꯝ
ꯑꯗꯨꯗ ꯍꯥꯏꯐꯦꯠ ꯍꯥꯏꯌꯑꯣ
ꯑ ꯀꯣꯏ ꯀꯩꯒꯣ ꯂꯥꯛꯀ ꯍ
ꯑꯗꯨ ꯑꯣꯏ ꯅꯨꯡꯉꯥꯏꯅꯤ